ꯇꯥꯕ꯭ꯔꯣ ꯑꯣ ꯌꯥꯏꯅꯦ
ꯑꯣ
ꯅꯍꯥꯟꯗꯤ ꯇꯧꯗꯤ ꯇꯧꯋꯦ ꯑꯗꯨꯒ ꯑꯩꯈꯣꯏꯒꯤꯁꯨ ꯇ꯭ꯔꯥꯟꯁꯀ꯭ꯔꯤꯞꯁꯟꯒꯤꯗ ꯑꯃꯈꯛ ꯏꯗꯤꯠ ꯇꯧꯕ ꯌꯥꯏꯗꯅ
ꯑꯥ
ꯑꯗꯨꯃꯥꯏꯅ ꯇꯧꯕꯗꯣ ꯌꯥꯏꯑꯕ ꯁꯤꯗꯁꯨ
ꯏꯗꯤꯠ ꯇꯧꯤꯔꯛꯑ ꯁꯤꯁꯨ ꯑꯃꯨꯛ ꯎ ꯐꯩ ꯀꯩꯅꯣꯗꯨꯅꯦ
ꯍꯥꯟꯅꯒꯤꯅ ꯍꯥꯟꯅꯒꯤꯗꯣ ꯀꯛꯈꯤꯗꯣꯏꯔꯥ ꯀꯃꯥꯏꯅ ꯇꯧꯗꯣꯏꯅꯣ ꯈꯪꯗꯦ ꯑꯩꯁꯨ
ꯎꯝ
ꯑꯩꯅ ꯅꯍꯥꯟ ꯀꯩꯅꯣ ꯇꯧꯕꯅꯦꯕ ꯎꯝ ꯌꯦꯡꯕꯅꯦꯕꯀꯣ ꯃꯥꯒ ꯇꯧꯀꯥꯟꯗ
ꯎꯝ
ꯑꯗꯨꯗꯗꯤ ꯌꯥꯈꯤꯗꯦꯕ ꯑꯗꯨꯅ ꯑꯩꯒꯤ ꯀꯣꯜ ꯑꯃ ꯖꯦꯔꯣ ꯆꯠꯂꯦꯕ
ꯑꯣ ꯑꯩ ꯈꯪꯉꯣ ꯔꯣꯖꯠ ꯕꯩꯗꯣ
ꯑ ꯀꯩꯒꯤꯅꯣ
ꯅꯍꯥꯟ ꯑꯩ ꯅꯪꯅ ꯑꯩꯉꯣꯟꯗ ꯇꯧꯋꯦ ꯍꯥꯏꯗ꯭ꯔꯥ
ꯑꯥ
ꯑꯗꯨꯗꯣ ꯄꯥꯏꯔꯛꯇꯦꯗꯅ ꯑꯩꯗꯣ ꯍꯥꯏꯗꯤ ꯆꯠꯇꯦꯅ ꯇꯧꯗ꯭ꯔꯥ ꯅꯪꯅ ꯕꯤꯖꯤ ꯂꯩꯦꯅ ꯑꯗꯨꯗꯨꯒꯤ ꯑꯣꯏꯔꯝꯅꯦ ꯑꯩ ꯉꯁꯥꯏ ꯉꯔꯥꯡ ꯄꯥꯕꯗꯅꯦ ꯏꯟ꯭ꯔꯣꯗ ꯃꯈꯟ ꯃꯤꯗ ꯌꯥꯎꯈꯤꯑꯕ ꯍꯥꯏꯗꯤ ꯃꯤꯅ ꯅꯪꯅ ꯀꯣꯜ ꯇꯧꯕꯗ ꯃꯤꯅ ꯀꯩꯒꯨꯝꯕ ꯄꯥꯏꯔꯛꯇ꯭ꯔꯒ ꯑꯅ ꯀꯥꯎꯟ ꯇꯧꯒꯅꯤ ꯀꯣꯜꯗꯣ ꯍꯥꯏꯕ
ꯑꯣ
ꯔꯣꯟꯗ ꯃꯥ
ꯑꯣ
ꯑꯗꯨꯒꯤꯗꯔꯥꯕ ꯅꯪꯅ ꯃꯥꯡꯒꯤꯗꯣ
ꯑꯥ ꯅꯪꯒ ꯅꯪꯒ ꯑꯍꯥꯟꯕ ꯇꯧꯕꯩꯗ ꯌꯥꯗ꯭ꯔꯦ ꯈꯣꯠꯇ꯭ꯔꯦ ꯍꯥꯏꯅ ꯂꯣꯏꯁꯤꯟꯈ꯭ꯔꯦꯗꯅ ꯏꯕꯥꯅꯤꯗꯣ
ꯑꯣ
ꯑꯗꯨꯒ ꯑꯃꯨꯛ ꯃꯥꯒ ꯇꯧꯕꯅꯦꯕ ꯃꯥꯒ ꯑ ꯃ ꯇꯧꯕꯁꯤꯦ ꯌꯥꯗ꯭ꯔꯕ
ꯑꯥ
ꯑꯗꯨꯒ ꯑꯩꯅ ꯑꯗꯨꯝ ꯖꯦꯔꯣꯗ ꯀꯥꯎꯟ ꯇꯧꯍꯜꯂꯒ ꯅꯧꯅ ꯑꯣꯏꯅ ꯇꯧꯔꯕ ꯃꯊꯟꯇꯁꯨ ꯀꯥꯎꯟ ꯇꯧꯈ꯭ꯔꯥ ꯌꯥꯗ꯭ꯔꯕ ꯁꯕꯃꯤꯠ ꯇꯧꯍꯟꯈ꯭ꯔꯕ
ꯑꯣ ꯑꯗꯨ ꯑꯣꯏꯣꯏꯔꯝ ꯇꯧꯁꯨ ꯃꯥꯜꯂꯦ ꯑꯗꯨꯗꯤ
ꯍ
ꯂꯨꯍꯣꯡꯒ ꯇꯥꯡ ꯀꯨꯟ ꯇꯔꯨꯛꯅꯦꯏꯗꯥꯏꯅꯦ
ꯍꯣꯏ ꯀꯨꯟ ꯇꯥꯔꯣꯏ
ꯑꯣꯏꯨꯏꯗ꯭ꯔꯤꯅꯦ ꯊꯕꯛꯇꯤ ꯃꯩ ꯌꯥꯧꯔꯝꯃꯅꯤ
ꯊꯕꯛꯀꯥꯟꯗ ꯆꯤꯡꯈꯠꯂꯛꯄ ꯃꯇꯥꯡꯅꯦ ꯑꯩꯁꯦ ꯍꯥꯏꯗꯤ ꯀꯩꯅꯣꯒꯤ ꯀꯕꯣꯛ ꯀꯕꯣꯛ ꯑꯣꯏꯅ ꯇꯧꯅꯤꯕ ꯑꯩꯈꯣꯏꯒꯤꯗꯣ
ꯑ
ꯑ ꯀꯪꯂꯥꯒꯨꯝꯕꯗꯣ ꯇꯧꯔꯣꯏꯕ ꯑꯗꯨꯒꯤ ꯀꯥꯕꯣꯛ ꯐꯧ ꯃꯟꯕꯗꯣ
ꯎꯝ ꯀꯕꯣꯛꯀꯤ ꯃꯐꯝꯗ ꯂꯩꯔꯒ ꯀꯕꯣꯛ ꯇꯧꯕꯅ ꯐꯩ
ꯍꯣꯏ ꯊꯧꯃꯜꯂꯤ
ꯅꯨꯄꯤꯃꯌꯨꯝ ꯀꯩ ꯂꯝꯅꯣ
ꯕꯥꯃꯣꯟ ꯀꯝꯄꯨꯗꯒꯤ
ꯎꯝ ꯀꯕꯣꯛ ꯇꯧꯕꯤ ꯐꯩ ꯂꯥꯞꯄꯩ ꯃꯣꯏꯗꯤ ꯀꯝꯄꯣꯛ ꯆꯥꯅꯤꯡꯉꯝꯕꯁꯨ ꯌꯥꯏꯑꯕ ꯍꯥꯏꯗꯤ ꯀꯕꯣꯛꯇꯣ ꯑꯗꯨꯝ ꯐꯪꯅꯕꯤꯗꯅ
ꯐꯪꯅꯗꯦ ꯀꯪꯂꯥꯒꯤꯗꯤ ꯑꯗꯨꯝ
ꯀꯪꯂꯥꯒꯤꯕꯨꯗꯤ ꯁꯨꯝ ꯇꯧꯋꯦꯗꯅ ꯑꯍꯟꯁꯤꯡꯗꯤꯒ ꯄꯣꯛꯄ ꯑꯩꯈꯣꯏꯅ ꯑꯗꯣ ꯑꯗꯣ ꯑꯩꯈꯣꯏ ꯑꯗꯨꯝ ꯅ ꯍꯥꯟꯅꯗꯤ ꯀꯪꯂꯥ ꯀꯕꯣꯛꯇꯣ ꯄꯥꯝꯃꯁꯨ ꯑꯍꯟꯁꯤꯡꯗꯤ ꯁꯨꯝ ꯊꯥꯏꯅꯩ ꯀꯕꯣꯛꯁꯦ ꯄꯥꯝꯅꯕ ꯌꯥꯎꯋꯦ ꯆꯥꯛꯍꯥꯎ ꯀꯕꯣꯛꯀꯨꯝꯕꯗꯣ ꯍꯥꯏꯗꯤ ꯑꯗꯨꯒ ꯑꯩꯈꯣꯏꯗꯤ ꯆ ꯆꯥꯎꯍꯥꯎꯅ ꯄꯥꯝꯕꯔ
ꯆꯥꯛꯍꯥꯎ ꯑꯣꯏꯒꯦꯔꯥ ꯑꯉꯧꯕ ꯑꯣꯏꯒꯦꯔꯥ ꯌꯥꯏ ꯌꯥꯏ
ꯀꯕ ꯈꯕ꯭ꯔꯥ ꯑꯗꯨꯒꯅꯦ ꯑꯩꯈꯣꯏꯗꯤꯅꯦ ꯀꯕ ꯇꯧꯈꯤꯕꯅ ꯐꯖꯕ ꯍꯥꯏꯗꯤ ꯀꯕꯨꯡ ꯑꯍꯨꯝꯅꯤꯗꯅ ꯑꯗꯨꯅ ꯀꯕꯣꯛ ꯇꯧꯕꯅ ꯂꯦꯝꯖꯩꯗꯅ ꯑꯩꯈꯣꯏ ꯑꯩꯈꯣꯏꯒꯤ ꯏꯁꯥꯒꯤ ꯄꯣꯊꯣꯛꯇꯣ ꯀꯩꯅꯣ ꯇꯧꯕꯗꯣ ꯄꯨꯊꯣꯛꯆꯕ ꯑꯗꯨꯅ ꯍꯦꯟꯅ
ꯍꯣꯏ ꯑꯗꯨꯅ ꯐꯩ ꯑꯗꯨꯅ ꯑꯩꯒꯤ ꯑꯣꯏꯅꯁꯨ ꯄꯥꯝꯖꯩ ꯀꯕꯨꯣꯛꯁꯦ
ꯑꯩꯁꯨ ꯍꯌꯦꯡꯋꯥꯏ ꯀꯕꯣꯛ ꯇꯧꯒꯅꯤ
ꯀꯐꯧ ꯇꯧꯒꯅꯤ
ꯅꯨꯄꯤꯗꯩ ꯅꯠꯇ꯭ꯔꯣꯒꯕꯣꯛꯁꯦ ꯑꯗꯣ ꯑꯩꯈꯣꯏꯗꯩ ꯄꯤꯈ꯭ꯔꯕ ꯁꯤ ꯑꯣꯏꯅ ꯄꯤꯔꯣ ꯍꯥꯏꯅ ꯅꯠꯇ꯭ꯔꯒ ꯅꯠꯇ꯭ꯔꯒ ꯄꯤꯔꯛꯑꯅꯨ ꯑꯩꯈꯣꯏ ꯇꯧꯖꯔꯒꯦ ꯍꯥꯏꯅ ꯍꯥꯏꯕ
ꯍꯣꯏ ꯑꯗꯨ ꯑꯃ ꯅꯠꯇ꯭ꯔꯒꯅ
ꯑꯦ ꯅꯨꯄꯥꯅ ꯄꯨꯔꯛꯇꯣꯏꯅꯦ ꯀꯕꯣꯛꯁꯦ ꯃꯣꯏꯗ ꯄꯤꯐꯝ ꯊꯣꯛꯑꯦ
ꯃꯥꯅꯦ ꯃꯣꯏꯗ ꯃꯣꯏꯅ ꯄꯨꯔꯛꯇꯧꯅꯤ ꯑꯗꯨ ꯅꯠꯇ꯭ꯔꯁꯨꯅꯦ ꯑꯩꯒꯤꯗꯤ ꯀꯕꯣꯛ ꯐꯣꯟ ꯇꯧꯕꯤꯔꯛꯑꯣ ꯑꯩꯗꯤ ꯑꯉꯥꯡꯉꯩꯗꯒꯤ ꯃꯪꯉꯛꯄ ꯃꯪꯂꯥꯅꯦ ꯍꯥꯏꯗꯨꯅ ꯍꯥꯏꯗꯤ ꯑꯩꯈꯣꯏꯅ ꯑꯗꯨꯝ ꯈꯔ ꯆꯥꯎꯔꯛꯄꯗꯒꯤꯗꯤ ꯑꯗꯨꯝ ꯀꯪꯂꯥ ꯀꯕꯣꯛꯁꯦ ꯇꯧꯅꯔꯦꯗꯅ ꯑꯗꯨꯗ ꯑꯩꯁꯦ ꯍꯣꯏ ꯑꯗꯨꯗ ꯑꯩꯁꯦ ꯌꯥꯝꯅ ꯁꯥꯎꯅꯤꯡꯉꯦꯕ ꯍꯥꯏꯗꯤ ꯑꯩꯗꯣ ꯀꯌꯥꯁꯨ ꯍꯥꯎꯇꯦꯕꯀꯣ ꯀꯪꯂꯥ ꯀꯕꯣꯛꯇꯣ
ꯑꯩꯒꯤ ꯑꯣꯏꯅꯕꯨꯗꯤ ꯄꯥꯝꯖꯩ
ꯄꯝꯗꯦꯕ ꯃꯣꯏ ꯇꯧꯔꯛ ꯇ ꯑꯃꯒꯤꯒꯤ ꯍꯥꯎ ꯇꯕꯁ ꯁꯤꯗꯤ ꯑꯗꯨꯝ ꯑꯗꯣ ꯍꯥꯏ ꯆꯥꯅꯤꯡꯗꯦ ꯑꯩ ꯁꯨꯡꯅ ꯆꯥꯗꯦ ꯀꯪꯂꯥ ꯀꯪꯂꯥ ꯀꯕꯣꯛꯄꯨ ꯇꯧꯔꯗꯤ
ꯑꯩꯗꯤ ꯄꯥꯝꯗꯤ ꯄꯥꯝꯃꯦꯍꯦ ꯄꯥꯝꯖꯔꯒꯁꯨꯅꯦ ꯑꯩꯅ ꯀꯩ ꯍꯥꯏꯅꯤ ꯑꯗꯨꯝ ꯏꯁꯥꯒꯤ ꯂꯝꯗ ꯑꯩꯈꯣꯏꯒꯤ ꯂꯝꯒꯤꯗꯤ ꯀꯄꯣꯛꯅꯤꯗꯅ ꯑꯗꯨꯗꯅ ꯏꯁꯥꯒꯤꯗꯣ ꯌꯥꯝꯅ ꯊꯧꯒꯠꯆꯅꯤꯡꯕꯗꯣ ꯑꯗꯨꯒꯤ ꯑꯣꯏꯅ ꯇꯧꯅꯤꯡꯕꯒꯤ ꯋꯥ ꯄꯥꯝꯕꯩꯗꯤ ꯀꯪꯂꯥ ꯀꯕꯣꯛꯗꯣ ꯄꯥꯝꯃꯦ ꯆꯥꯅꯤꯡꯉꯩꯗꯤ ꯑꯗꯨꯝ ꯂꯩꯈ꯭ꯔꯁꯨ ꯆꯥꯏ
ꯑꯁ ꯑꯩꯗꯤ ꯄꯥꯝꯗꯦ ꯌꯥꯔꯦꯉꯣ ꯑꯗꯨ ꯀꯪꯂꯥ ꯀꯕꯣꯛꯇꯨꯕꯨꯗꯤ ꯅꯪ ꯑꯃ
ꯆꯥꯛꯍꯥꯎꯒꯤ ꯆꯤꯅꯤ ꯇꯨꯝꯕꯤꯗꯣ ꯎ ꯌꯨꯕꯤ ꯍꯥꯞꯄꯤꯗꯣ ꯎꯝ ꯍꯣꯏ ꯑꯁ ꯑꯩ ꯌꯨꯕꯤ ꯍꯥꯞꯄꯤꯌꯣ ꯇꯧꯑꯣꯅ ꯍꯥꯏꯅꯤ ꯃꯌꯥꯝꯁꯤꯡ
ꯍꯣꯏ
ꯅꯠꯇ꯭ꯔꯒ ꯑꯩꯈꯣꯏꯔꯣꯝꯗꯩ ꯁꯦꯝꯃ ꯄꯤꯈ꯭ꯔꯕ ꯖꯟꯖꯥꯅꯤꯗꯅ ꯅꯅꯦꯗ ꯂꯦꯞ ꯀꯈꯔꯤꯁꯦ ꯍꯥꯏꯗꯤ ꯃꯤꯁꯤꯡꯁꯦ ꯑꯁꯝꯕ ꯅꯨꯡꯉꯥꯏꯕ ꯄꯥꯝꯃꯤꯗꯅ ꯀꯕꯣꯛ ꯇꯧꯕ ꯍꯥꯏꯗꯨꯗꯤ ꯌꯦꯡꯉꯛ ꯆꯤꯅꯤ ꯇꯨꯝꯗ
ꯎꯝ ꯎꯝ ꯃꯤ ꯂꯩꯖꯗꯕ ꯍꯣꯏ ꯏꯃꯨꯡꯗꯗꯤꯀꯣ ꯀꯪꯂꯥ ꯅꯗꯤ ꯁꯝꯕ ꯑꯗꯨꯁꯨꯣ ꯈꯪꯗꯦ ꯊꯥꯏꯅꯗꯤ ꯑꯗꯨꯏꯁꯨ ꯊꯥꯏꯅꯗꯤ ꯅꯦꯛꯄ ꯍꯥꯏꯁꯦ ꯀꯩꯁꯨ ꯅꯦꯛꯅꯗꯦꯗ ꯑꯗꯨꯝ
ꯑ ꯅꯦꯛꯄ ꯅꯠꯇꯦꯗ ꯂ ꯂꯩꯛꯥꯏ ꯃꯤ ꯂꯥꯛꯅꯕꯣ ꯑꯗꯨꯅꯦ ꯑꯩꯅ ꯍꯥꯏꯁ ꯅꯨꯃꯤꯠꯔꯣꯜ ꯂꯩꯇ꯭ꯔꯗꯤ ꯑꯃꯨꯛ
ꯂꯩꯀꯥꯏ ꯍꯣꯏ ꯑꯗꯨꯕꯨꯗꯤ ꯂꯩꯀꯒꯤ ꯃꯤꯒꯂꯒ ꯑꯗꯨ ꯇꯧ ꯇꯧꯃꯤꯟꯅꯩ ꯍꯥꯏꯕ
ꯑꯪ ꯌꯨꯝꯗ ꯄꯣꯛꯄ ꯇꯥꯕ ꯃꯤꯁꯤꯡꯁꯦ ꯊꯧꯗꯣꯛ ꯊꯣꯛꯄ ꯋꯥꯔꯝꯅꯤ ꯅꯠꯇ꯭ꯔꯥ ꯀꯅꯥ ꯂꯥꯛꯑꯒ ꯁꯦꯝꯕꯤꯅꯤ ꯊꯧꯗꯣꯛ ꯊꯣꯛꯄꯁꯦ ꯃꯤ ꯍꯧꯖꯤꯛ ꯑꯩꯕꯨꯗꯤ ꯍꯣꯏ ꯂꯣꯏ ꯅꯅꯤꯛꯅꯈ꯭ꯔꯦꯗꯅ
ꯍꯣꯏ ꯍꯧꯖꯤꯛꯀꯤ ꯁꯤꯒꯤ ꯅꯦꯛꯄꯤ ꯆꯠꯅꯕꯤꯁꯦ ꯐꯩꯀꯣ ꯑꯃꯔꯣꯝꯗꯗꯤ
ꯃꯤ ꯁꯨꯃꯥꯏ ꯃꯤꯔꯣꯣꯟ ꯂꯩꯇꯕꯒꯤꯕꯨꯗꯤ ꯐꯩꯌꯦ ꯌꯥꯝ ꯅꯪ ꯑꯗꯨꯒ ꯏꯀꯥꯏ ꯃꯤ ꯂꯥꯛꯑꯒ ꯇꯧꯕ ꯑꯗꯣ ꯅꯪꯅꯗꯕꯁꯦ
ꯃꯥꯅꯦ ꯃꯥꯅꯦ ꯍꯥꯏꯗꯤ ꯎꯝ ꯂꯩꯀꯥꯏꯒꯤ ꯃꯤ ꯍꯥꯏꯒꯦꯔ ꯂꯩꯀꯥꯏ ꯃꯤ ꯅ ꯇꯧꯕ ꯍꯥꯏꯁꯦ ꯑꯩꯈꯣꯏ ꯏꯃꯨꯡꯒꯤ ꯃꯤ ꯌꯥꯎꯗꯕꯁꯨꯨꯡ ꯉꯥꯏ ꯌꯥꯗꯕꯅꯦ ꯍꯧꯕ ꯑꯉꯟꯕꯒꯤꯁꯤꯗꯗꯤ ꯉꯟꯇꯥꯅ ꯂꯨꯊꯣꯛꯑꯒꯀꯣ ꯎꯝ
ꯑ ꯑꯃꯔꯣꯝꯗꯗꯤ ꯅꯦꯛꯄꯩ ꯊꯣꯛꯛꯄꯁꯤꯁꯨ ꯐꯗꯤ ꯐꯩꯑꯦ
ꯐꯩꯌꯦ
ꯎꯝ ꯑꯗꯣ ꯂꯩꯀꯥꯏꯒꯤ ꯁꯨꯝ ꯇꯧꯅꯔꯝꯕꯗꯨꯁꯨ ꯑꯗꯨꯅꯕꯨꯗꯤ ꯅꯨꯡꯁꯤ ꯐꯤ ꯆꯥꯅꯕꯗꯣ ꯍꯦꯜꯂꯤꯅꯦꯕ ꯍꯥꯏꯗꯤ ꯍꯌꯦꯡ ꯊꯧꯗꯣꯛ ꯊꯣꯛꯇꯣꯏꯅꯦ ꯍꯥꯏꯔꯒ ꯂꯞ ꯄꯨꯂꯞ ꯇꯧꯔꯒ ꯃꯇꯦꯡ ꯄꯥꯡꯅꯩꯅꯤꯗꯅꯀꯣ ꯑꯗꯨꯁꯨꯅꯤ ꯃꯁꯤꯅ ꯑꯣꯏ
ꯃꯥꯅꯦ ꯑꯗꯨꯗꯗꯤ ꯅꯨꯡꯁꯤꯅꯩ ꯑꯃ ꯑꯃ ꯑꯗꯣ ꯑꯩꯈꯣꯏ ꯑꯥ
ꯇ꯭ꯔꯁꯨ ꯌꯥꯔꯦ ꯍꯥꯏꯕꯒꯤ ꯃꯑꯣꯡ ꯑꯃ ꯂꯩꯔꯗꯤꯦ
ꯍꯣꯏ ꯍꯣꯏ ꯍꯣꯏ ꯍꯣꯏ ꯑꯗꯩꯗꯤ ꯑꯩꯈꯣꯏꯅꯁꯨ ꯃꯤꯒꯤꯗ ꯆꯠꯇꯔꯦ ꯆꯠꯇ꯭ꯔꯁꯨ ꯌꯥꯔꯦ ꯍꯥꯏꯕ ꯇꯥ
ꯑꯥ ꯍꯥꯟꯅ ꯂꯩꯁꯥꯕꯤ ꯌꯥꯝ ꯌꯥꯝ ꯆꯠꯔꯝꯕꯗꯣꯁꯣ ꯑꯁꯣ ꯍꯧꯛ ꯀꯌꯥ ꯆꯠ ꯍꯥꯏꯗꯤ ꯃꯤꯗꯣ ꯅꯦꯛꯊꯣꯛ ꯈ꯭ꯔꯝꯃꯤꯅ
ꯃꯥꯅꯦ ꯍꯣꯏ ꯑꯩ ꯏꯁꯥ ꯏꯁꯥꯁꯨ ꯉꯥꯏꯔꯦ ꯍꯧꯖꯤꯛꯀꯥꯟ ꯂꯩꯁꯥꯕꯤꯁꯤꯡꯁꯦ ꯑꯗꯨꯝ ꯍꯥꯏꯗꯤ ꯈꯪꯗꯦ ꯑꯗꯨꯝ ꯊꯕꯛꯀꯨꯝꯕꯁꯦ ꯌꯥꯝ ꯄꯥꯛꯅ ꯀꯩꯅꯣ ꯇꯧꯅꯗꯦꯕ ꯆꯠꯅꯗ꯭ꯔꯦꯕ
ꯠꯇ꯭ꯔꯦ ꯑꯗꯨꯗ ꯍꯥꯏꯔ ꯍꯥꯏꯗ꯭ꯔꯗꯤ ꯀꯃꯥꯏꯅ ꯆꯠ ꯀꯅꯤ ꯍꯥꯏꯕꯗꯣ ꯍꯟꯊꯈ꯭ꯔꯦꯕ ꯅꯦꯛꯊꯣꯛꯅꯕꯅ ꯍꯦꯜꯂꯝꯅꯤꯅ ꯑꯥ ꯅꯦꯛꯊꯣꯛꯅꯈ꯭ꯔꯕꯒꯤ
ꯍꯣꯏ ꯑꯗꯣ ꯑꯩꯈꯣꯏꯔꯣꯝꯗꯗꯤ ꯈꯔ ꯋꯥꯕꯅꯤꯅ ꯌꯥꯝ ꯄꯥꯛꯅꯗꯤ ꯅꯦꯛꯅꯗꯦ
ꯅꯦꯛꯑꯅ ꯑꯩꯈꯣꯏꯔꯣꯝ ꯂꯣꯏꯅꯃꯛ ꯑꯗꯨꯝ ꯇꯥꯛ ꯆꯥꯅꯕ ꯈꯣꯠꯅꯕꯒ ꯂꯣꯏꯅ ꯅꯦꯛꯊꯣꯛꯏ
ꯑꯦꯅꯦ ꯆꯥꯛ ꯆꯥꯅꯕ ꯐꯥꯎꯗꯤ ꯅꯦꯛꯇꯕ ꯌꯥꯏꯍꯦ ꯅꯠꯇ꯭ꯔꯥ
ꯑꯣ ꯑ ꯅꯈꯣꯏ ꯂꯩꯀꯥꯏꯒꯤ ꯆꯥ ꯆꯥꯅꯕꯣꯏꯗꯣ ꯑꯗꯨꯅꯤ ꯈꯤꯕ
ꯂꯩꯀꯥꯏꯒꯤ ꯑꯣꯏꯅ
ꯑꯥ
ꯑꯣ ꯑꯗꯨꯕꯨꯗꯤꯅꯦ ꯑꯩꯈꯣꯏꯒꯤꯁꯨ ꯑꯩꯈꯣꯏꯁꯨ ꯑꯩꯈꯣꯏ ꯂꯩꯀꯥꯏꯒꯤ ꯆꯥꯟꯅꯈꯤꯕꯀꯣ ꯑꯗꯨꯗ ꯑꯥ ꯈꯟꯗ ꯍꯥꯏꯁꯦ ꯌꯥꯎꯁꯪ ꯃꯇꯨꯡ ꯑꯗꯨꯃꯥꯏꯅ ꯑꯣꯏꯗꯣꯏꯅꯦ ꯑꯗꯨꯗ ꯑꯗꯨꯝ ꯅꯦꯛꯊꯣꯛꯑꯦ ꯅꯦꯛꯊꯣꯛꯄꯗꯣ ꯑꯗꯨꯝ ꯑꯩꯈꯣꯏꯅ ꯂꯩꯀꯥꯏꯒꯤ ꯃꯤꯗꯅꯦ ꯅꯦꯛꯑꯥꯗ
ꯎꯝ
ꯃꯣꯏꯅ ꯃꯣꯏ ꯐꯦꯡꯉꯒꯦ ꯍꯥꯏꯅ ꯑꯗꯨꯃꯥꯏꯅ ꯍꯥꯏꯕ
ꯎꯝ ꯎꯝ
ꯀꯩꯅꯣꯁꯨ ꯇꯧꯔꯦ ꯄꯩꯁꯥꯁꯨ ꯐꯪꯖꯍꯧꯔꯦꯗꯅ ꯑꯗꯨꯃꯥꯏꯅ ꯇꯧꯔꯒ ꯇꯧꯈ꯭ꯔꯦ ꯅꯣꯏ ꯆꯥꯛ ꯂꯣꯏꯈ꯭ꯔꯕꯣ
ꯆꯠꯂꯣꯏ ꯎꯠꯈ꯭ꯔꯦ ꯂꯣꯏꯔꯒꯅ ꯑꯩ ꯉꯥꯏꯍꯥꯛ ꯍꯤꯞꯇꯣꯛꯄ ꯏꯪꯍꯟꯕ ꯑꯣꯏꯅ ꯆꯥꯛ ꯊꯤꯗꯣꯛꯑꯣꯅ
ꯑꯣ ꯀꯧꯔꯛꯏꯔꯣ ꯑꯗꯨꯒꯤ
ꯑ
ꯆꯥꯔꯁꯦ ꯍꯥꯏꯔꯛꯑꯣ
ꯆꯥꯔꯁꯦ ꯂꯥꯛꯑꯣ ꯊꯤꯕ ꯂꯣꯏꯁꯤꯜꯂꯛꯑꯦꯅ ꯍꯥꯏꯔꯅꯦ
ꯑꯣ ꯊꯦꯡꯦ ꯄꯨꯡ ꯇꯔꯥꯃꯊꯣꯏ ꯃꯈꯥꯏ ꯍꯦꯜꯂꯕ ꯊ ꯃꯥꯅꯤ ꯑꯗꯨꯕꯨꯗꯤ
ꯎꯕꯤꯗꯣ
ꯑꯝ
ꯐꯣꯟ ꯑꯃꯃꯝꯒ ꯇꯧꯅꯔꯒ ꯐꯣꯟ ꯄꯥꯏꯅꯔꯒ ꯃꯥꯏ ꯃꯥꯏꯊꯣꯛꯄ ꯔꯤꯜꯁ ꯆꯤꯡꯅꯕꯅ ꯌꯦꯡꯅꯕ ꯇꯧꯗꯅ ꯇꯨꯝ ꯍꯧꯒꯠꯅꯔꯒ ꯂꯩꯅꯔꯒ ꯆꯥꯛꯁꯤꯗ ꯄꯨꯡ ꯀꯌꯥꯗꯩ ꯊꯣꯡꯉꯦ ꯒ꯭ꯌꯥꯁꯁꯦ ꯑꯗꯨ ꯍꯥꯏꯔꯒ ꯒ꯭ꯌꯥꯁ ꯉꯔꯥꯡ ꯅꯨꯡꯗꯥꯡ ꯑꯩꯈꯣꯏꯗꯣ ꯌꯦꯟ ꯊꯣꯡꯉꯦꯕ ꯑꯃꯨꯛ ꯌꯦꯟ ꯉꯧꯕ ꯆꯥꯖꯅ ꯑꯃꯨꯛ ꯇꯧꯔꯒ ꯌꯦꯟꯊꯣꯡꯕꯁꯤꯗ ꯃꯨꯟꯗꯤꯃꯨꯛ ꯂꯧꯔꯦ ꯉꯥꯏꯍꯥꯛ ꯌꯥꯏꯔꯒꯗꯤ ꯃꯁꯥ ꯇꯥꯁꯤꯟꯅꯕꯒꯤꯅꯦꯅ ꯊꯝꯕꯩ ꯃꯇꯥꯡꯁꯤꯗ ꯒ꯭ꯌꯥꯁꯁꯦ ꯂꯣꯏꯊꯣꯛꯄꯤꯗꯣꯏꯅꯦꯕ
ꯑꯁ ꯑꯁ
ꯇꯥꯔꯦ ꯑꯗ ꯑꯁ ꯑꯁ ꯌꯥꯔꯦꯥ ꯃꯨꯟꯁꯨ ꯃꯨꯜꯂꯁꯤꯕꯨ ꯃꯍꯤꯁꯦ ꯑꯃꯝꯇ ꯌꯥꯎꯗ꯭ꯔꯕꯅꯤ ꯑꯗꯨꯣ ꯁꯤꯁꯨ ꯉꯥꯏꯍꯥꯛ ꯌꯥꯏꯁꯤꯅꯦ ꯇꯧꯕꯩꯗꯨꯅꯦꯕ ꯇꯔꯁꯨ ꯑꯗꯨꯝ ꯌꯥꯍꯜꯂꯁꯦꯅ ꯇꯧꯔ ꯑꯗꯨꯃꯥꯏꯅ ꯇꯧꯔꯦ ꯑꯗꯨꯒꯤ ꯉꯁꯤ ꯒ꯭ꯌꯥꯁ ꯂꯩꯇ꯭ꯔꯦꯗꯅ ꯄꯨꯔꯛꯄ ꯅꯪꯗ ꯇꯩꯛꯇꯣ ꯀꯥꯎꯔꯦ ꯍꯥꯏꯅ ꯍꯥꯄꯛꯇ꯭ꯔꯕ ꯃꯥꯅ ꯍ ꯍꯌꯦꯡ ꯍꯥꯄꯛꯑꯒꯦꯅ
ꯑꯗꯨꯗꯤ
ꯑꯗꯨꯒꯤ ꯁꯨꯝ ꯑꯩꯣꯏ ꯊꯪꯅꯕ ꯑꯥꯡꯒꯤꯗ ꯇꯧꯔꯦ ꯄꯨꯂꯞ ꯊꯣꯡꯉꯁꯦꯅ ꯑꯗꯨꯒꯤ ꯏꯕꯥꯅꯤꯗꯣ ꯉꯁꯥꯏ ꯒ꯭ꯌꯥꯁ ꯂꯩꯇꯕꯒꯤ ꯊꯧꯋꯥ ꯁꯥꯗꯕꯤ ꯇꯨꯝꯃꯥ ꯂꯩꯊꯣꯛꯄ ꯑꯃꯨꯛ ꯆꯥꯛꯇꯣ ꯊꯦꯡꯉꯦ ꯊꯣꯡꯕ ꯍꯧꯒꯗ ꯄꯨꯪ ꯇꯥꯔꯥ ꯃꯨꯛ ꯇꯥꯔꯦ ꯏꯟꯖꯥꯡꯁꯦ ꯃꯈꯨꯠꯄ ꯍꯧꯒꯠꯂꯛꯄꯗ
ꯑꯣ ꯊꯦꯡꯉꯦꯅꯀꯣ ꯑꯗꯨꯗꯤ
ꯊꯦꯡꯉꯦ ꯔꯦꯟꯗꯤ ꯑꯗꯨꯝ ꯊꯦꯡꯉꯦ ꯁꯨꯃꯥꯏꯅ ꯁꯨꯇꯤꯒꯤ ꯂꯩꯔꯅꯤꯅꯦ ꯆꯥꯛꯁꯦ ꯁꯨꯃꯥꯏꯅ ꯁꯨꯝ ꯇꯥꯗꯣꯏꯅꯦ ꯄꯨꯡ ꯑꯗꯨꯅꯤ ꯍꯣꯁꯇꯦꯜ ꯍꯣꯁꯇꯦꯜ ꯆꯠꯂꯗꯤ ꯌꯦꯡꯉꯣꯅꯦ
ꯍꯣꯏ ꯍꯣꯁꯇꯦꯜꯗꯗꯤ ꯇꯨꯝ ꯍꯧꯒꯠꯂꯛꯄꯒ ꯆꯥꯛ ꯄꯤꯔꯦ
ꯇꯨꯝ ꯍꯧꯒꯠꯠꯇ ꯀꯥꯟꯗꯩ ꯆꯥꯛꯀꯤ ꯕꯦꯜ ꯇꯥꯈ꯭ꯔꯅꯤ
ꯑ
ꯑꯗꯨꯒꯤ ꯅꯪꯉꯔꯣꯏꯦꯅ ꯄꯥꯈꯠꯇꯅ ꯕ꯭ꯔꯁ ꯇꯧꯗꯕꯤꯒ ꯂꯧꯔꯒ ꯇꯨꯝꯕꯁꯨ ꯌꯥꯎꯔꯦꯅꯦ ꯑꯃꯨꯛ ꯆꯥꯛꯇ ꯂꯧꯁꯤꯜꯍꯧꯔꯒ ꯑꯃꯨꯛ ꯇꯥꯟ ꯃꯟꯕ ꯅꯨꯃꯤꯠ ꯁꯟꯗꯦꯒꯨꯝꯕ ꯅꯨꯃꯤꯠꯇꯨꯗꯤ ꯇꯥꯏꯔꯒ ꯇꯧꯔꯤ
ꯑꯥ ꯍꯥꯏꯗꯤ ꯆꯠꯂꯣꯏꯗꯕ ꯈꯣꯠꯂꯗ ꯎꯝ ꯑꯗꯨꯗꯤ ꯅꯪ ꯀꯩ ꯅꯨꯃꯤꯠ ꯇꯔꯦꯟꯗꯔꯦꯟ ꯍꯥꯏꯌꯦꯦ ꯍꯣꯁꯇꯦꯜꯗ ꯆꯪꯒꯤꯕ
ꯉꯁꯤꯔꯥ ꯍꯌꯦꯡꯡꯂ ꯆꯠꯂꯅꯤ ꯀꯥꯏꯏꯗꯒꯤ ꯑꯩꯗꯤ ꯐꯤꯕꯝ ꯑꯃ ꯇꯥꯔꯔꯣꯏ ꯍꯦ ꯄꯔꯤꯈꯥꯅ ꯍꯌꯦꯡꯥꯡꯆꯛꯇ ꯉꯥꯏꯔꯒ ꯅꯣꯠꯁꯐꯥꯎ ꯁꯦꯝꯗ꯭ꯔꯤ ꯄꯥꯕꯗꯤ ꯑꯔꯥꯏꯕꯅꯤ ꯅꯣꯠꯁꯐꯥꯎ ꯁꯦꯝꯗ꯭ꯔꯤꯕ
ꯍꯣꯏ ꯑꯗꯨꯕꯨꯗꯤ ꯆꯨꯝ ꯑꯃ ꯌꯨꯝꯗ ꯂꯩꯈꯩꯗꯨꯁꯨ ꯀꯔꯤꯝ ꯄꯥꯔꯝꯃꯣꯏ
ꯑꯁ ꯀꯗꯥꯏ ꯁꯤꯗꯨꯁꯨ ꯉꯁꯤ ꯂꯥꯛꯇꯣꯏꯅꯤ ꯄꯩꯈꯥ ꯍꯌꯦꯡꯅꯦ ꯍꯥꯏꯔꯤꯕꯅꯤ ꯉꯥꯏꯅꯔꯤꯁꯦ ꯍꯧꯖꯤꯛ ꯑꯩꯗꯤ ꯍꯟꯗꯛ ꯀꯂ꯭ꯥꯁ ꯁꯨ ꯐꯖꯅ ꯌꯥꯍꯧꯗꯦ ꯠꯇꯗꯣ
ꯎꯝ ꯑꯉꯝꯕꯩ ꯀ꯭ꯂꯥꯁ ꯌꯥꯎꯗꯦ ꯍꯥꯏꯗꯥꯏ
ꯗꯦꯃꯤ ꯅꯪꯕꯣ ꯅꯪꯗꯗꯅ ꯍꯧꯖꯤꯛꯇꯤ ꯂꯩꯕꯁꯤꯗꯤ ꯃꯑꯣꯡ ꯑꯃ ꯇꯧꯋꯦ
ꯑꯅꯤ ꯏꯣ ꯍꯁꯦ ꯗ ꯂꯩꯔꯒ ꯑ ꯑꯉꯟꯕ ꯑꯝꯇ ꯅꯪꯗꯦꯅ
ꯑꯅꯤꯔꯣꯏ ꯑꯣꯏꯗꯤ
ꯑ ꯅꯪꯒ ꯂꯩ ꯌꯥꯕꯗ
ꯑꯩ ꯌꯦꯡꯉꯣꯅꯦ ꯍꯥꯟꯅꯗꯤ ꯁꯨꯝꯇꯪꯉꯝꯃꯤ ꯅꯠꯇ꯭ꯔꯥ ꯍꯣꯁꯇꯦꯜ ꯂꯩꯕꯗ ꯅꯪꯉꯛꯇ꯭ꯔꯤꯅꯦ ꯑꯩꯗꯤꯅꯦ ꯀꯩꯅꯣꯗꯣ ꯎ ꯉꯥꯡ ꯒꯤ ꯃꯤꯁ ꯌꯨꯅꯤꯕꯔꯁ ꯀꯟꯕꯩꯗꯣ ꯃꯅꯤꯄꯨꯔꯒꯤ
ꯑꯥ
ꯑꯗꯨꯗ ꯑꯩꯩꯅ ꯈꯜꯂꯤꯁꯤꯅ ꯑꯦꯝ ꯌꯨꯗ ꯇꯧꯋꯦꯁꯤꯅꯦ ꯑꯩꯈꯣꯏ ꯀꯩꯅꯣꯒꯤꯗꯣ ꯑꯣꯗꯤꯇꯣꯔꯤꯌꯝꯗ ꯃꯥꯡ ꯗ꯭ꯔꯣ ꯃꯣꯏ ꯁ꯭ꯇꯦꯖꯇꯣ ꯑꯣꯗꯤꯇꯣꯔꯤꯌꯝꯒꯤ
ꯑꯩꯗꯤ ꯈꯪꯗꯦ ꯌꯦꯡꯗꯌꯦ
ꯀꯈꯣꯏꯩꯅꯣ ꯀꯩꯅꯣꯗ ꯑꯦꯝ ꯌꯨꯗ ꯇꯧꯔꯒ ꯑꯩꯈꯣꯏ ꯇꯥꯇ꯭ꯔꯤꯁꯤ ꯀꯩꯒꯤꯅꯣ ꯆꯥꯛꯈ꯭ꯔꯦꯗ ꯀꯥꯏ ꯈꯜꯂꯤ ꯉꯥꯛꯇꯪꯗꯤ
ꯑꯥ
ꯑꯗꯨꯗꯨꯒꯗꯤ ꯅꯠꯇꯦ ꯉꯔꯥꯡ ꯅꯤꯠ ꯂꯩ ꯍꯥꯏꯌꯦ ꯑꯦꯝ ꯌꯨꯗꯗꯤ
ꯑꯪ ꯅꯦꯠ ꯑꯦꯛꯖꯥꯝ ꯂꯩꯕꯅꯤ ꯀꯥꯏ ꯇꯧꯋꯦ ꯑꯗꯨꯗꯤ ꯑꯣ
ꯀꯩꯅꯣꯅ ꯇꯥꯈ꯭ꯔꯦ ꯊꯥꯗꯣꯛꯏꯅ ꯇꯥꯈ꯭ꯔꯦ
ꯀꯅꯥꯅꯣ ꯊꯥꯗꯣꯔꯦ ꯍꯥꯏꯁꯦ ꯑꯩ ꯈꯪꯗꯦ ꯑ ꯎꯔꯗꯤ ꯈꯪꯗꯧ ꯃꯥꯜꯂꯦ
ꯃꯁꯤꯒꯤ ꯏꯁꯇꯥꯐ ꯄꯥꯏꯔꯝꯈꯤꯔꯣꯏ ꯅꯪ
ꯄꯥꯏꯗ꯭ꯔꯤꯌꯦ
ꯄꯥꯏꯔꯣ ꯑꯗꯨꯝ ꯆꯣꯡꯊꯣꯔꯛꯑꯅꯤ ꯍꯧꯕꯒꯂ ꯍꯣꯏ ꯑꯗꯨꯒꯤ ꯃꯇꯥꯡꯗ ꯐꯤꯠꯇ ꯂꯣꯏ ꯂꯩꯔꯝꯃꯤ
ꯍꯣꯏ ꯍꯣꯏ ꯐꯔꯦ ꯑꯗꯨꯗꯤ
ꯍꯣꯏ ꯍꯣꯏ ꯊꯝꯃꯁꯦ ꯎꯝ ꯑꯩ ꯍꯣꯔꯦꯟ ꯅꯍꯥꯥꯟ ꯂꯩꯔ ꯑꯃꯨꯛ ꯇꯧꯔꯛꯀꯦ ꯂꯣꯏꯔꯒ ꯍꯣꯏ ꯍꯣꯏ
ꯎꯝ ꯑꯗꯨꯝ ꯍꯥꯟꯅ ꯇꯧꯔꯛꯑꯃꯣ ꯆꯨꯝꯅꯒꯤꯗꯀꯣ
ꯑꯣꯀꯦ ꯎꯝ ꯊꯃꯦ ꯊꯝꯣ
ꯎꯝ